ꯎꯝ ꯇꯥꯏꯌꯦ ꯇꯥꯏꯌꯦ
ꯍꯧꯖꯤꯛ ꯇꯥꯔꯕꯣ
ꯇꯥꯏꯌꯦ
ꯎꯝ ꯍꯧꯖꯤꯛꯀꯤ ꯇꯧꯕꯩ ꯖꯒꯥꯗꯣ ꯂꯩꯔꯤꯕꯕꯥ ꯍꯜꯂꯣ
ꯂꯩꯇ꯭ꯔꯦ ꯂꯣꯏꯅ ꯇꯧꯔꯛꯈ꯭ꯔꯦ ꯃꯣꯏꯅ
ꯎꯝ ꯁꯤꯒꯅꯦꯆ‍꯭ꯔꯗꯤ ꯗ꯭ꯔꯀꯥꯔ ꯑꯣꯏꯗꯦꯗ ꯁꯤꯒꯅꯦꯆꯔ ꯆꯪꯕꯁꯤꯕꯨꯗꯤ ꯑꯩꯈꯣꯏꯅ ꯑꯗꯨꯝ ꯆꯪꯕ ꯌꯥꯏꯗ ꯑꯩꯈꯣꯏꯅ ꯑꯗꯨꯝ ꯏꯕ ꯌꯥꯏꯕ
ꯑꯣ ꯀꯔꯤꯅꯣ ꯁꯦꯜꯗꯨꯗꯤ ꯈꯔ ꯆꯪꯒꯅꯤ ꯍꯥꯏꯕ꯭ꯔꯥ
ꯍꯣꯏ ꯃꯣꯏꯔꯥꯡ ꯍꯥꯏꯕꯗꯤ ꯑꯍꯨꯝꯒ ꯆꯥꯝꯃ ꯆꯥꯝꯃꯒꯤ ꯔꯤꯁꯤꯞ ꯀꯛꯀꯅꯤ
ꯑꯗꯣ ꯈꯔ ꯇꯥꯕꯤꯌꯣ ꯈꯣꯠ ꯎꯝ ꯍꯥꯏ
ꯏꯁ ꯃꯤ ꯑꯣꯐꯤꯁꯀꯤꯕꯨ ꯈꯔ ꯇꯥꯕꯤꯌꯨ ꯍꯥꯏ ꯌꯥꯗꯣꯏꯔ ꯑꯉꯥꯎꯕꯁꯤꯗꯤ
ꯂꯧꯗ꯭ꯔꯁꯨ ꯌꯥꯗꯕ꯭ꯔꯣ ꯃꯣꯏ ꯃꯣꯏ ꯆꯥꯅꯕ ꯑꯣꯏꯔꯝꯅꯤ
ꯔꯤꯁꯤꯞ ꯀꯛꯀꯅꯤ ꯍꯥꯏꯌꯦ ꯅꯪꯒꯤꯗꯣ ꯉꯁꯤ ꯂꯥꯛꯄꯗꯣ ꯑꯃꯨꯛ ꯍꯟꯒ꯭ꯔꯕꯣ
ꯀꯅꯥ
ꯁꯤ ꯄꯨꯔꯛꯄ ꯀꯩꯅꯣꯗꯣ
ꯑꯥ ꯍꯟꯈ꯭ꯔꯦ ꯍꯟꯈ꯭ꯔꯦ
ꯄꯨꯡꯒꯌꯥꯗ ꯍꯪ ꯋꯥ
ꯕꯥꯔꯣ ꯃꯈꯥꯏ ꯑꯗꯨꯋꯥꯏꯗ
ꯑ ꯎꯝ ꯈꯪꯗꯦꯅꯦ ꯊꯕꯛꯀ ꯊꯕꯛ ꯉꯥꯛꯇ ꯉꯥꯏꯔꯦ ꯇꯧꯔꯤꯁꯦ ꯍꯥ ꯅꯣꯡ ꯆꯨꯕ꯭ꯔꯣ
ꯈꯪꯗꯦ ꯆꯨꯒꯦ ꯇꯧꯕꯧꯕꯒꯨꯝ ꯇꯧꯋꯦ
ꯑꯗꯨꯒꯤ ꯆꯦ ꯀꯩꯀꯥꯗꯨꯣ ꯖꯦꯔꯣꯛꯁ ꯑꯅꯤ ꯑꯅꯤ ꯆꯪꯅꯤ ꯍꯥꯏꯕꯗꯨꯣ ꯇꯦꯁꯇꯦꯠ ꯇꯧꯔꯛꯄ꯭ꯔꯣ
ꯃꯣꯏ ꯄ꯭ꯔꯤꯟꯁꯤꯄꯥꯜꯅ ꯗꯔꯀꯥꯔ ꯂꯩꯕꯁꯦ ꯑꯗꯨꯗꯪ ꯇꯧꯕꯤꯌꯦ
ꯑꯁ ꯁꯤ ꯑꯅꯤꯁꯨ ꯑꯦꯇꯦꯁꯇꯦꯠ ꯇꯧꯕꯤꯔꯛꯎꯀꯣ ꯍꯥꯏꯔꯒ
ꯌꯥꯗꯦ ꯈꯔꯗꯤ ꯇꯧꯕꯤꯔꯦ ꯀꯔꯤ ꯀꯔꯤꯅꯣ ꯈꯪꯗꯦ ꯃꯣꯏꯅ ꯑꯁꯤ ꯑꯁꯤ ꯈꯛꯇ ꯌꯥꯌꯦꯦ ꯍꯥꯏꯌꯦꯦ
ꯃꯥ ꯑꯁꯣꯝꯗꯒꯤ ꯍꯥꯏꯔ ꯑꯁꯣꯝꯗꯒꯤ ꯍꯥꯏꯔꯛꯄꯗꯨꯕꯨ ꯑꯀꯤꯦ ꯖꯦꯔꯣꯛꯁ ꯑꯅꯤ ꯆꯪꯒꯗꯕꯗꯣ ꯄ꯭ꯔꯤꯟꯁꯤꯄꯥꯜꯒꯤ ꯑꯦꯇꯦꯁꯇꯦꯠ ꯇꯧꯕꯤꯔꯛꯎ ꯍꯥꯏꯕꯅꯦ
ꯎꯝ
ꯁꯤꯜꯒ ꯅꯝꯃꯛꯇꯕ꯭ꯔꯕ ꯁꯤ ꯀꯩꯅꯣꯁꯤꯔꯣ
ꯅꯃꯦ ꯅꯃꯦ
ꯎ ꯖꯦꯔꯣꯁꯀꯣꯄꯤꯗꯣ
ꯑꯣ
ꯎꯝ ꯑꯗꯨ ꯌꯧꯔꯛꯑꯒ ꯋꯥꯠꯂꯤ ꯈꯣꯠꯂꯤ ꯍꯥꯏꯔꯒꯗꯤ ꯐꯛꯇ ꯍꯥꯏꯗꯅ
ꯎꯝ
ꯑꯗꯨꯅꯤ ꯍꯥꯏꯁꯦ
ꯎꯝ
ꯃꯩꯗꯤ ꯂꯥꯛꯄ꯭ꯔꯣ
ꯃꯩ ꯂꯥꯛꯑꯦ
ꯎ ꯑꯦ ꯅꯣꯏ ꯂꯥꯛꯑꯒꯗꯤ ꯐꯣꯟꯁꯦ ꯆꯥꯔꯖ ꯇꯧꯁꯜꯂꯣꯅꯨ ꯆꯗꯣ ꯃꯅꯦ ꯑꯦꯠꯇ ꯀꯌꯥꯇ ꯉꯥꯏꯔꯔꯕꯣ
ꯎꯝ ꯀꯨꯟꯊ꯭ꯔꯥ ꯑꯗꯨꯃꯥꯏꯅ ꯑꯣꯏꯔꯝꯃꯤ
ꯑꯥ ꯁꯥꯏ ꯃ ꯃꯔꯣ ꯀꯩꯀ ꯁꯦꯃꯤ ꯉꯥꯏꯗꯁ ꯇꯧ ꯇꯧꯍꯧ ꯌꯥꯗ꯭ꯔꯣ
ꯍꯥꯥ
ꯃꯣꯔꯣꯛ ꯀꯩꯀꯥ ꯅꯪ ꯁꯦꯝ ꯁꯥꯔꯤꯉꯩꯗ ꯍꯦꯛ ꯍꯂꯛꯄꯩꯗꯨꯀ ꯆꯥꯔꯖ ꯊꯤ ꯊꯝ ꯌꯥꯗ꯭ꯔꯕ
ꯊꯝꯗ꯭ꯔꯦ
ꯁꯕꯤꯌꯥ ꯁꯤ ꯉꯥꯛꯇꯅꯦꯁꯨ ꯑꯗꯨ ꯁꯨꯕ ꯁꯨꯗꯕ ꯍꯥꯏꯗꯤ ꯕꯦꯠꯇ꯭ꯔꯤꯗꯨ ꯅꯠꯇ꯭ꯔꯒꯗꯤ ꯑꯩꯈꯣꯏꯒꯤ ꯊꯕꯛ ꯀꯩ ꯀꯩꯅꯣ ꯑꯇꯣꯞꯄꯗ ꯇꯧꯔꯤꯉꯩꯗ ꯊꯤꯟꯒꯗꯕꯅꯦ ꯑꯦꯠꯖꯥꯁꯇꯧꯕ ꯍꯥꯏꯒꯗꯕꯤ ꯅꯒꯤ ꯀ ꯁ ꯑꯩ ꯌꯥꯝ ꯅꯤꯉꯤꯗ
ꯎꯝ
ꯎꯝ ꯑ
ꯌꯥꯗ꯭ꯔꯦ ꯅꯪꯒꯤ ꯅꯦꯠꯋꯥꯛꯛꯇꯣ
ꯅꯪꯒꯤ ꯅꯦꯔꯋꯥꯛ ꯌꯥꯗ꯭ꯔꯦꯕ ꯇꯥꯗ꯭ꯔꯦ
ꯌꯥꯌꯦ
ꯇꯥꯗ꯭ꯔꯦ ꯇꯥꯗ꯭ꯔꯦ ꯅ
ꯍꯥꯥ
ꯅꯦꯔꯋꯥꯡ ꯅꯨꯡꯉꯥꯏꯕ ꯃꯐꯝꯗ ꯂꯩꯌ ꯂꯦꯡꯒꯅꯨ ꯍꯥꯏꯔ
ꯏ ꯀꯩꯅꯁꯦ
ꯂꯦꯡꯒꯅꯨ ꯑꯗꯨꯗ ꯑꯗꯨꯝ ꯂꯦꯄꯣꯕ
ꯑꯕ
ꯑꯣ ꯇꯔꯦ
ꯎꯝ ꯎꯝ ꯑꯥ ꯍ